ꯑ
ꯍꯥꯏ ꯇꯥꯏ ꯇꯥꯏ ꯀꯡ ꯀꯩ ꯂꯩꯔꯒꯦ
ꯍ
ꯎꯝ ꯅꯨꯡꯉꯥꯏꯕ ꯅꯠꯇ꯭ꯔꯣ
ꯉꯥꯏꯔꯤ ꯌꯦ ꯅꯪꯗꯤ
ꯑꯁ ꯈꯪꯗꯦꯗ ꯅꯨꯡꯉꯥꯏꯔ ꯅꯨꯡꯉꯥꯏꯖꯩꯒ ꯈꯪꯗꯦ
ꯆꯥꯏꯁꯤ ꯎꯨꯟꯅꯔꯕꯣ ꯑꯁ ꯑꯁꯤꯗꯤ ꯁꯟꯗ ꯏꯃꯥꯅ ꯄ꯭ꯔꯕꯤꯟ ꯀꯧꯕ ꯑꯃ ꯂꯩꯌꯦ ꯁꯪꯗ ꯆꯠꯂꯨꯕꯅꯤ
ꯅꯨꯡꯥꯏꯔ
ꯅꯨꯡꯉꯥꯏꯔꯦ ꯑꯁ ꯈꯣꯏꯗꯧ ꯑꯗꯨꯝ ꯁꯥꯎꯅꯤꯡꯉꯍꯜꯂꯛꯏ
ꯀꯩꯗꯧꯔꯕ
ꯊꯦꯡꯉ ꯄꯨꯡ ꯑꯃ ꯑꯃ ꯇꯥꯔꯦ ꯌꯧꯕ ꯑꯗꯨꯗꯩ ꯑꯃꯨꯛ ꯑꯩꯅ ꯁꯤꯗ ꯆꯥꯛ ꯇꯤꯐꯤꯟ ꯑꯅꯤ ꯄꯨꯕꯗꯣ ꯆꯥꯃꯛ ꯍꯩꯗꯣꯛꯑ ꯆꯥꯛ ꯇꯤꯐꯤꯟ ꯑꯃ ꯑꯩꯈꯁꯥꯏ ꯑꯩꯈꯣꯏ ꯁꯥꯏ ꯃꯅꯥꯎꯄꯤꯤꯅ ꯆꯥꯛ ꯇꯤꯐꯤ ꯑꯃ ꯍꯩꯗꯣꯛꯈ꯭ꯔꯦꯅ ꯒꯥꯔꯤꯗꯤ ꯀꯨꯞꯊꯕꯗꯣ ꯄꯨꯜꯂꯞ ꯑꯗꯨꯗ ꯆꯦꯡ ꯑꯃꯨꯛ ꯂꯧꯅꯔꯦ ꯁꯨꯝ ꯗꯨꯀꯥꯟꯗꯒꯤ ꯑꯗꯨꯒ ꯃꯣꯏꯗꯣ ꯀꯩꯅꯣ ꯇꯧꯋꯦꯕ ꯑꯩꯈꯣꯏ ꯑꯩꯈꯣꯏ ꯊꯣꯡ ꯂꯩꯕꯗꯣ ꯃꯣꯏ ꯁꯨꯝ ꯃꯅꯨꯡ ꯂꯣꯝꯗ ꯈꯥꯡꯗ꯭ꯔꯦ ꯑꯩꯈꯣꯏ ꯊꯣꯡ ꯂꯩꯕꯗꯨꯗ ꯈꯥꯡꯉꯦ ꯃꯣꯏ ꯕꯣꯠ ꯑꯥ ꯁꯨꯝ ꯂꯣꯏ ꯐꯨꯟꯗꯅ ꯁꯥꯡꯅ ꯀꯣꯏꯅꯔ ꯆꯠꯂꯦ ꯆꯪ ꯌꯥꯗ꯭ꯔꯦ ꯃꯣꯏ ꯐꯨꯟꯕꯒꯤ ꯐꯨꯝꯗꯤ ꯌꯦ ꯀꯩꯅꯣ ꯂꯣꯏ ꯐꯨꯟꯖꯜꯂꯦꯅ ꯑꯗꯨꯗꯒꯤꯦ ꯆꯦꯡꯗꯣ ꯂꯩꯔꯦ ꯑꯗꯨꯒ ꯆꯪꯉꯦ ꯑꯗꯨ ꯆꯪꯉ ꯃꯇꯨꯡ ꯃꯇꯨꯡꯗ ꯑꯃꯨꯛ ꯌꯧꯔꯀꯥꯟꯗ ꯑꯗꯨꯝ ꯑꯩꯈꯣꯏ ꯏꯟꯖꯥꯡ ꯁꯦꯝꯃ ꯍꯧꯔꯕ ꯃꯇꯨꯡꯗ ꯑꯗꯨꯝ ꯃꯣꯏꯒꯤ ꯄꯕꯤꯟꯣ ꯁꯥꯡꯗꯣ
ꯄꯂꯣꯁꯔꯂꯣꯁ
ꯃꯅꯤꯡꯗꯒꯤ ꯃꯅꯤꯡꯗꯒꯤ ꯆꯪꯉꯦ
ꯎꯝ
ꯃꯅꯤꯡꯗꯩ ꯆꯪꯕꯗꯨꯗ ꯃꯃꯥꯡꯗꯨꯗ ꯐꯨꯟꯖꯜꯂ ꯂꯩꯈ꯭ꯔꯦ ꯑꯗꯨꯒꯤ ꯃꯣꯏ ꯃꯣꯇꯣꯔꯕꯣꯠ ꯃꯣꯇꯣꯔꯕꯣꯠ ꯑꯍꯨꯝ ꯇꯧꯔꯒ ꯁꯪꯗꯣ ꯏꯟꯊꯣꯛꯑꯦ ꯈꯔ ꯑꯗꯨꯒꯤ ꯍꯦꯛꯇ ꯍꯣꯏ ꯉꯁꯤ ꯑꯗꯨꯝ ꯀꯣꯏ ꯂꯩꯅꯤ ꯑꯗꯨꯝ ꯇꯧꯋꯦ ꯀꯣꯏꯗꯧꯁꯨ ꯁꯥꯎꯅꯤꯡꯉꯦ ꯑꯩꯅ ꯍꯥꯏꯗꯤ ꯃꯣꯇꯣꯔꯣꯕ ꯑꯩꯉꯣꯟꯗ ꯇꯥꯕꯗꯨꯗꯤ ꯏꯟꯖꯥꯡ ꯍꯠ ꯏꯟꯖꯥꯡ ꯁꯦꯝꯕ ꯍꯧꯕꯗꯩꯅ ꯏꯟꯖꯥꯡ ꯊꯣꯡꯕ ꯂꯣꯏꯔꯕ ꯃꯇꯨꯡ ꯄ꯭ꯔꯣꯕꯝ ꯃꯈ ꯑꯗꯨꯝꯒꯥꯡ ꯂꯩꯔꯕ ꯈꯣꯏꯗꯧ ꯊꯥꯎꯅꯤ ꯑꯩ ꯁꯥꯅꯒ ꯁꯥꯕꯅꯦ ꯑꯇ꯭ꯔꯣꯕ ꯃꯈꯣꯟꯗꯨꯣ ꯃꯔꯣꯟ ꯑꯃ
ꯎꯝ
ꯆꯥꯛꯅ ꯄꯨꯡ ꯆꯥꯛꯅ ꯄꯨꯡ ꯑꯍꯨꯝꯗ ꯆꯥꯔꯦ
ꯎꯝ
ꯑ
ꯑꯝ ꯊꯦꯡꯉꯤꯅꯦ ꯆꯥꯛꯇꯤ ꯅꯣꯏꯁꯨ
ꯍꯉꯖꯥꯡꯒꯣ ꯔꯣꯕꯤꯟꯣꯏꯒꯤ ꯈꯔ ꯑꯗꯨꯝ ꯄꯤꯔꯝꯃꯕ ꯑꯩꯁꯦ ꯃꯇꯨꯡ ꯃꯔꯤ ꯃꯉꯥꯗꯪ ꯄꯔꯛꯑꯦ ꯑꯩꯅ ꯃꯣꯏꯗ ꯑꯌꯥꯝꯕ ꯃꯣꯏ ꯃꯣꯏꯒꯤ ꯌꯦꯟꯖꯥꯡ ꯀꯥꯛꯄꯤꯔꯝꯃꯐꯥꯎ ꯃꯣꯏꯗ ꯄꯤꯅꯕꯅꯦ ꯃꯥꯔꯤ ꯍꯥꯏꯌꯦꯡ ꯍꯧꯪꯁꯤ ꯄꯨꯨꯔ ꯂꯥꯜ ꯌꯥꯎꯗ꯭ꯔꯦꯅ ꯀꯥꯏ ꯃꯣꯏ ꯑꯍꯨꯝ ꯃꯔꯤꯗꯨ ꯀꯃꯥꯏ ꯀꯣꯟꯁꯨ ꯀꯣꯟꯅꯔꯣꯏ ꯑꯩꯈꯣꯏꯗꯨꯗ
ꯎꯝ
ꯆꯥꯗ꯭ꯔꯦ ꯑꯗ ꯃꯣꯏ ꯀꯩꯅꯣ ꯇꯧꯔ ꯈꯥꯛꯑꯝꯃꯅꯦ ꯑꯗꯨꯒ ꯑꯁ ꯏꯁꯤꯡꯗꯨꯁꯨ ꯂꯣꯏ ꯄꯨꯝꯍꯧꯔꯦ ꯃꯅꯝ ꯄꯨꯝꯅꯝꯅ ꯃꯦꯀꯣ ꯂꯤꯛ ꯐꯦꯡꯕꯒꯤ ꯀꯩꯅꯣ ꯇꯧꯕꯗꯨꯗ ꯏꯁꯤꯡꯗꯣ ꯄꯨꯝꯅꯝꯅ ꯑꯃ ꯑꯗꯨꯝ ꯐꯦꯡꯉꯒꯦ
ꯑꯣ ꯑꯗꯨꯝ ꯀꯩꯅꯣꯗꯨꯝ ꯃꯅꯥꯛꯀꯩ ꯀꯩꯅꯣ ꯅꯥꯄꯤꯒꯤꯩꯗ ꯄꯨꯨꯝꯁꯤꯜꯂꯛꯏꯗꯕ
ꯍ ꯏꯁꯤꯡ ꯄꯨꯝꯕꯒꯤ ꯄꯨꯨ ꯅꯝ ꯅꯝꯕꯗꯣ ꯏꯁꯤꯡꯗꯣ ꯑꯏꯩꯅ ꯄꯩꯁꯥ ꯀꯌꯥ ꯄꯤꯔꯝꯃꯣ ꯍꯪꯕꯨ ꯀꯣꯟꯅ ꯉꯥꯡꯅꯖꯩ ꯀꯌꯥ ꯂꯧꯒꯦ ꯍꯥꯏꯗꯣꯏꯅꯣ
ꯎꯝ ꯎꯝ ꯎꯝ ꯀꯩꯃ ꯍꯪꯆꯤꯠ ꯂꯥꯛꯀꯅꯤꯕ
ꯍꯪꯆꯤꯠ ꯂꯥꯛꯀꯅꯤ ꯑꯩ ꯍꯪꯆꯤꯠ ꯗꯦꯠ ꯊꯥ ꯍꯪꯆꯤꯠ ꯃꯥ ꯇꯥꯡ ꯇꯔꯥꯃꯥꯊꯣꯏ ꯁꯝ ꯁꯥꯥ ꯊꯥꯗꯣꯏꯗꯨꯗꯤ ꯍꯩꯌꯦꯡ ꯍꯪ ꯍꯪꯆꯤꯠꯇꯤ ꯇꯥꯡ ꯇꯔꯥ ꯂꯩꯔꯦ ꯍꯪꯆꯤꯠꯇꯤ ꯂꯥꯛꯇꯣꯏꯅꯤ ꯀꯩꯅꯣꯃ
ꯁꯝ ꯊꯥ ꯆꯨꯝꯃꯤꯅꯦ ꯗꯦꯠ ꯏꯂꯚꯦꯟ ꯍꯥꯏꯗꯥꯏ ꯃꯥꯏ ꯃꯁꯝꯒꯤꯗꯣ
ꯗꯦꯠ ꯏꯂꯚꯦꯟꯅꯅꯦ ꯑꯩꯅ ꯅꯪ
ꯍꯣꯏ ꯉꯥꯏ ꯆꯠꯇꯣꯏ ꯖꯥꯠꯂꯥ
ꯈꯪꯗꯦ ꯑꯩ ꯅꯪ ꯃꯍꯤ ꯃꯅꯥꯏꯗꯤ ꯊꯛꯇ꯭ꯔꯕ ꯍꯪꯕꯕꯨ ꯊꯛꯇ꯭ꯔꯦ ꯉꯔꯥꯡ ꯉꯔꯥꯡ ꯒ꯭ꯂꯥꯁ ꯑꯃꯗꯤ ꯄꯥꯏꯌꯦ ꯌꯦ ꯑꯩꯅ ꯇꯂꯞꯇꯤ ꯆꯥꯔꯤꯕ ꯇꯂꯞꯇꯤ ꯈꯔ ꯈꯔ ꯆꯥꯔꯤꯒꯥꯏ
ꯎꯝ ꯍꯝ ꯈꯪꯗꯦ ꯇꯂꯞꯇꯤ
ꯑꯁ
ꯃꯥ ꯃꯍꯤ ꯃꯅꯥꯏꯗꯨꯗꯤ ꯅꯍꯥꯟꯁꯨ ꯗꯣꯛꯇꯔꯅꯁꯨ ꯍꯥꯏꯔꯛꯑꯕꯅꯦ ꯌꯥꯝ ꯀꯟꯅ ꯊꯛꯆꯟꯒꯅꯨ ꯈꯣꯠꯀꯅꯣꯅ ꯀꯥ ꯇꯣ ꯊꯛꯀꯅꯨꯕꯨ ꯍꯥꯏꯔꯒꯨꯝ ꯇꯧꯕꯅꯦ ꯍꯞꯇꯥ ꯑꯃ ꯋꯥꯠꯂꯤꯀꯥꯟꯗꯩ ꯑꯗꯨꯝ
ꯎꯝ ꯑꯥ ꯁꯃꯨꯗꯤ ꯃꯣꯇ꯭ꯔꯣꯕꯣꯠ ꯊꯧꯕꯕꯨ ꯍꯩꯍꯧꯔꯦ ꯉꯣ ꯊꯧꯒꯥꯏ ꯔ ꯂꯥꯛꯑꯦ
ꯃꯥꯥꯟ ꯊꯧꯒꯥꯏꯔꯤꯔꯣ
ꯍꯣꯏ ꯃꯥꯅ ꯑꯗꯨ ꯃꯥꯗꯤ ꯊꯧꯗꯦ ꯃꯥꯅ ꯂꯧ ꯂꯥꯛꯄ ꯑꯩꯈꯣꯏ ꯑꯩꯈꯣꯏꯅ ꯆꯥꯛ ꯆꯥꯔꯤꯉꯥꯏꯗ ꯑꯣꯏꯔ ꯃꯥꯜꯂꯦ ꯁꯪ ꯃꯣꯏ ꯑꯇꯣꯞꯄ ꯁꯪꯗꯦ ꯂꯩꯔꯨꯕ ꯑꯗꯨꯝ ꯄꯣꯠ ꯂꯧ ꯂꯥꯛꯄ ꯃꯣꯠꯇ꯭ꯔꯣꯕꯣꯠ ꯊꯧꯒꯥꯏꯔ ꯂꯥꯛꯑꯦ
ꯑꯣ ꯑꯣ ꯑꯣ ꯃꯥꯗꯤ ꯊꯥꯡ ꯑꯝ ꯆꯥꯛꯍꯟꯈ꯭ꯔꯦ
ꯑꯁ ꯅꯨꯡꯇꯤꯒꯤꯅꯤꯉꯣ ꯕꯣꯠ ꯑ ꯕꯣꯠ ꯗ꯭ꯔꯥꯏꯚꯔ ꯕꯣꯠ ꯊꯧꯕ ꯀꯥꯡꯕꯨꯗꯨꯒ ꯑꯗꯨꯝ ꯀꯩꯅꯣ ꯇꯧꯋꯦ ꯍꯥꯏꯕꯅꯤ ꯋꯥꯏꯈꯥꯏꯅꯩ ꯍꯥꯏꯕꯅꯤ ꯅꯨꯃꯤꯗꯥꯡ ꯅꯨꯡꯗꯥꯡ ꯅꯨꯡꯗꯥꯡ ꯈꯨꯗꯤꯡꯒꯤ ꯑ ꯊꯥꯡꯒ ꯃꯆꯥ ꯑꯣꯟꯒ꯭ꯔꯦ
ꯍꯥꯟꯅ ꯀꯩꯅꯣ ꯇꯧꯔꯝꯕꯗꯣ ꯍꯧꯖꯤꯅ ꯋꯥꯒꯥꯏꯅꯔꯛꯑꯕ
ꯋꯥꯢꯒꯥꯢꯅꯔꯦ
ꯃꯥꯗꯤ ꯌꯥꯔꯅꯤꯗ ꯊꯥꯡꯒꯗ ꯑꯗꯨꯝ ꯁꯪꯗꯨꯗ ꯃꯥ ꯅꯨꯄꯤ ꯊꯤꯔ ꯑꯗꯨꯝ ꯂꯩ ꯌꯥꯔꯅꯤꯗ ꯑꯗꯥꯢꯗꯨꯗ ꯑꯗꯨꯝ ꯃꯥꯏ ꯂꯝ ꯄꯤꯕꯤ ꯌꯥꯔꯕꯅꯦ ꯃꯣꯏ ꯃꯌꯥꯝ ꯇꯧꯔꯒ
ꯑꯁ ꯉꯔꯥꯡꯗꯤ ꯄꯣꯒꯗ꯭ꯔꯥ ꯈꯟꯕꯅꯦ ꯑꯥꯔꯖꯦꯟꯇꯤꯅꯥꯗꯣ
ꯍꯝ ꯍꯝ ꯌꯥꯔꯣꯏꯍꯦ ꯀꯩꯅꯣꯅꯦ ꯃꯤ ꯍꯦꯔꯣꯒꯤꯗꯤ ꯂꯥꯁꯇꯅ ꯂꯩꯗꯨꯗꯤ
ꯑꯗꯣ ꯑꯁ ꯈꯪꯗꯦꯗ ꯔꯦꯐ꯭ꯔꯤꯉꯩꯗꯨꯁꯨ ꯀꯃꯥꯏꯅ ꯇꯧꯔꯤꯅꯣ ꯈꯪꯗꯦꯗ ꯃꯣꯏꯅ ꯍꯦꯟꯅ ꯄꯤꯕꯩ ꯇꯥꯏꯞ ꯇꯧꯒ꯭ꯔꯦꯅꯦ
ꯉꯔꯥꯡ ꯔꯦꯐ꯭ꯔꯤꯒꯤ ꯀꯩꯁꯨ ꯂꯩꯇꯦ
ꯑꯦ ꯃꯣꯏ ꯏ ꯏ ꯏꯖꯤꯞ ꯀꯥꯡꯕꯨ ꯇꯨꯕꯗꯅ ꯄꯤ ꯄꯤꯗꯦ ꯑꯗꯒꯤ ꯃꯣꯏ ꯑꯔꯖꯦꯟ ꯇꯨꯕꯗꯅ ꯄꯪꯄꯤꯗ ꯄꯤ ꯄꯤ ꯒ꯭ꯌꯥꯟ ꯃꯦꯟ ꯇꯥꯗꯦ
ꯑꯁ ꯑꯗꯨ ꯁꯤꯅꯦꯕꯀꯣ ꯑꯍꯥꯟꯕꯒꯤ ꯑꯥꯔꯖꯦꯟꯇꯤꯅꯥꯒꯤꯗꯣ ꯃꯥꯅ ꯕ꯭ꯂꯥꯏꯟ ꯁꯣꯠꯇꯩ ꯃꯈꯣꯡꯅ ꯅꯦꯠꯁꯟꯂꯦꯕ ꯕ꯭ꯂꯥꯏꯟ ꯏꯁꯄꯣꯠꯇꯒꯤ ꯆꯨꯝꯅ ꯂꯥꯛꯑꯃꯒꯗꯤ ꯃꯨꯛꯅꯔꯒ ꯇꯨꯒ꯭ꯔꯤꯅꯦ ꯍꯥꯏꯔꯗꯤ ꯐꯕ ꯑꯃꯗꯨꯅ ꯕ꯭ꯂꯥꯏꯟ ꯏꯁꯄꯣꯔꯠꯇ ꯕꯣꯜꯗꯨ ꯊꯦꯡꯉꯀꯥꯟꯗ ꯃꯥꯅ ꯃꯈꯣꯡ ꯅꯦꯠꯁꯜꯂ ꯇꯨꯈꯤꯕꯅꯦꯕ ꯑꯗꯨꯏ ꯃꯥ ꯑꯗꯨꯗꯩ ꯆꯦꯟꯈꯠꯈ꯭ꯔꯒ ꯆꯠꯂꯛꯄ ꯄꯣꯠ ꯑꯣꯏꯕꯅꯤꯅ ꯑꯗꯨꯒꯤ ꯊꯤꯔꯛꯏꯅꯦꯕ ꯃꯤꯁꯨ ꯑꯗꯨꯒ ꯑꯃ ꯄꯦꯅꯥꯜꯇꯤ ꯀꯩꯅꯣꯗ ꯑ ꯕꯕꯣꯛ ꯀꯩꯅꯣꯗ ꯕꯣꯛꯁ ꯅꯨꯡꯗ ꯀꯩꯅꯣ ꯇꯧꯋꯤꯗꯅ ꯊꯦꯂꯥꯠꯂ ꯀꯩꯅꯣꯃ ꯇꯨꯏꯗꯅ ꯑꯗꯨꯁꯨ ꯀꯩꯅꯣ ꯑꯣꯏꯗꯦꯕ ꯑ ꯍꯥꯏꯗꯤ ꯍꯥꯏꯗꯤ ꯐꯨꯜ ꯑꯦꯡꯒꯜꯒꯤꯅꯦ ꯍꯥꯏꯗꯤ ꯃꯥꯏꯗꯤ ꯌꯥꯗꯦꯕꯀꯣ ꯍꯥꯏꯗꯤ ꯑꯦꯡꯒꯜꯗ ꯑꯇꯣꯞꯄ ꯌꯦꯡ ꯀꯥꯟꯗ ꯄꯦꯅꯥꯜꯇꯤ ꯍꯥꯏꯗꯤꯥ ꯃꯥꯏ ꯃꯈꯣꯡ ꯀꯣ ꯄꯩꯇꯥꯏꯞ ꯇꯧꯋꯦꯕ ꯑꯗꯨꯑꯣꯏꯁꯨ ꯑꯍꯥꯟꯕꯗ ꯕꯣꯜ ꯍꯥꯟꯅ ꯊꯦꯡꯉꯦꯕ ꯃꯥꯅ ꯑꯃꯅ ꯕꯣꯜ ꯍꯥꯟꯅ ꯇꯥꯛ ꯊꯦꯡꯈꯤꯕꯅꯤꯅ ꯑꯗꯨ ꯃꯨꯟꯅꯔꯛꯄ ꯄꯣꯠ ꯑꯣꯏꯕꯅꯦꯕ ꯑꯗꯨꯗꯤ ꯌꯥꯝ ꯍꯦꯟꯅ ꯀꯥꯎ ꯈꯣꯠꯇ ꯇꯧꯕꯁꯨ ꯅꯠꯇꯦꯕ ꯈꯤꯇꯪ ꯇꯥꯛꯊꯛ ꯏꯟꯅ ꯕꯣꯗꯤꯐꯥꯏ ꯍꯥꯏꯗꯤ ꯇꯧꯅ ꯇꯥꯝꯃꯦ ꯑꯗꯨꯗꯥꯏꯗ ꯅꯠꯇ꯭ꯔꯗꯤ ꯀꯃꯥꯏꯅ ꯃꯨꯟꯅꯤ
ꯑꯗꯨꯝ ꯕꯣꯗꯤꯐꯥꯏꯠꯁꯨ ꯌꯥꯝꯅ ꯇꯧꯕ ꯅꯠꯇꯦꯕ ꯕꯣꯜꯗ ꯇꯅ ꯇꯞꯇ ꯀꯥꯎꯔꯒ ꯑꯗꯨꯃꯥꯏꯅ ꯎꯠꯅꯔꯛꯄꯅꯦꯕ ꯑꯗꯨꯗ ꯃꯥꯗꯣ ꯍꯥꯏꯐꯦꯠ ꯄꯟꯕꯣꯏ ꯂꯥꯛꯄꯣꯏ ꯇꯧꯔꯒ ꯃꯥ ꯍꯥꯟꯅ ꯇꯨꯔꯦꯕ ꯑꯗ ꯇꯨꯈꯤꯕ ꯄꯣꯠ ꯑꯣꯏꯕꯅꯦ ꯑꯗꯨꯅ ꯀꯩꯅꯣ ꯇꯧꯕ ꯌꯥꯗꯦꯕ ꯑꯗꯨꯗꯣ ꯑꯗꯨ ꯋꯥꯊꯣꯛꯇꯤ ꯄꯨꯔ ꯆꯥꯎꯕ ꯃꯥꯂꯦꯍꯦ
ꯆꯥꯎꯔꯦꯍꯦ ꯀꯩꯅꯣ ꯇꯧꯈ꯭ꯔꯦ ꯃꯦꯁꯤꯗꯣ ꯏꯖꯤꯞ ꯏꯖꯤꯞꯇ ꯑꯆꯪꯕ ꯊꯤꯡꯒꯔꯦꯉꯣ ꯑꯗꯩ ꯃꯣꯏꯁꯨ ꯈꯪꯗꯦ ꯉꯔꯥꯡꯗꯤ ꯐ꯭ꯔꯤꯗꯨꯁꯨ ꯄꯥꯡꯁꯠꯇ ꯁꯠꯈ꯭ꯔꯦꯅꯦ ꯢꯖꯤꯞ ꯀꯥꯡꯕꯨꯗꯨꯗ ꯀꯩꯅꯣꯒ ꯃꯣꯏꯒꯤ ꯑꯣꯐꯤꯁꯦꯜ ꯃꯤ ꯑꯃ ꯑꯦꯖꯤꯞꯀꯤ ꯑꯃ ꯔꯦꯠ ꯀꯥꯠꯛ ꯁꯠꯂꯤꯗꯨꯗꯤ
ꯑꯣ ꯑꯦ ꯁꯠꯅꯤ ꯑꯗꯨꯗꯤ ꯃꯥ ꯃꯣꯏ ꯑ ꯂꯥꯏ ꯂꯥꯏꯟ ꯂꯥꯟꯖꯜꯂꯛꯑꯦꯗꯅ ꯂꯥꯏ ꯂꯥꯟꯁꯤꯜꯂꯛꯑꯒ ꯌꯦꯠꯄꯅꯤꯗ ꯑꯗꯨ ꯆꯠꯊꯣꯛ ꯆꯠꯊꯣꯛ ꯁꯨ ꯌꯥꯗꯕꯒꯤ ꯏꯃꯥ ꯁꯠꯄꯅꯤꯗ ꯑꯗꯨꯕꯨꯗꯤ ꯍꯣꯏ ꯄꯦꯟꯗꯕꯅꯤꯅꯅꯦ ꯆꯪꯖꯔꯤꯗꯣ ꯑꯗꯨꯁꯨ ꯃꯥ ꯑꯗꯨꯗ ꯁꯠꯄꯩ ꯋꯥꯅꯦꯕ ꯍꯣꯏ ꯑꯗꯨꯒꯤ ꯇꯧꯗꯦꯕ ꯉꯔꯥꯡ ꯑꯗꯣ ꯁꯨꯝ ꯌꯦꯡꯅꯕꯁꯤ ꯍꯧꯖꯤꯛ ꯌꯥꯝ ꯊꯥꯒꯠꯍꯧꯕꯅꯦ
ꯑꯥ ꯑꯩꯗꯤ ꯉꯉꯥꯡ ꯔꯤꯄ꯭ꯂꯦ ꯔꯤꯄ꯭ꯂꯦ ꯌꯦꯡꯉꯔꯣꯏꯗ꯭ꯔꯣ ꯍꯥꯏꯕ ꯏꯁꯇꯦ ꯀꯠꯇꯕꯅꯤ ꯀꯛꯑꯒꯗꯤ ꯃꯌꯥꯝꯅ ꯎꯆꯠ ꯈꯔꯣꯏꯅ ꯔꯤꯚꯞꯇꯣꯅ ꯄꯨꯡ ꯀꯌꯥꯗꯅꯣꯃ ꯌꯦꯡꯁꯦ ꯇꯧꯔꯛꯄꯅꯦꯕ ꯑꯩ ꯑꯩ ꯃꯤꯁꯦꯁ ꯀ ꯍꯥꯟꯗꯤ ꯑꯗꯩ ꯀꯅꯥ ꯀꯅꯥꯅꯣ ꯌꯥꯝ ꯅꯣꯛ ꯅꯣꯛꯁꯜꯂꯛꯈꯤꯕ ꯑꯩ ꯉꯁꯤꯒꯤ ꯋꯥꯆꯞ ꯏꯁꯇꯦꯇꯁ ꯄꯥꯡ ꯌꯦꯡꯗꯦ ꯃꯤ ꯃꯤꯒ ꯍꯦꯛꯇ ꯕꯣꯔꯥ ꯕꯣꯔꯥ ꯂꯩ ꯂꯩꯃꯩ ꯑꯩ ꯋꯥꯆꯥꯞ ꯏꯁꯇꯦꯠꯇ ꯍꯌꯦꯡꯗꯩ ꯌꯦꯡꯉꯥꯒꯦꯅ ꯋꯆꯥꯞ ꯏꯁꯇꯦꯠꯇ ꯌꯦꯡꯗꯦ
ꯑꯩꯁꯍꯥꯟꯗꯤ ꯋꯥꯟꯒ ꯋꯥꯟꯅꯦ ꯑꯗꯨꯗꯒꯤ ꯊ꯭ꯔꯤꯅꯦ ꯐꯥꯏꯚ ꯐꯞꯅꯦ ꯐꯖꯔꯕ ꯇꯨꯒ ꯋꯥꯟꯁꯨ ꯂꯥꯛꯑꯣ ꯃꯥꯜꯂꯦ ꯉ ꯋꯥꯣꯏ ꯀꯥꯡꯕꯨ ꯆꯖꯔꯨꯕꯤ ꯂꯥꯎꯅꯥ ꯃꯥꯜꯂꯦ ꯍꯣꯏ ꯍꯣꯏ ꯃꯦꯆ ꯀꯥꯕꯩꯗꯣ ꯇꯨ ꯇꯨꯒ ꯊ꯭ꯔꯤꯒ ꯐꯥꯏꯚꯀꯗꯤ ꯂꯣꯏꯔꯦ ꯉꯔꯥꯡ ꯁꯤꯛ ꯏꯁꯇꯦꯖ ꯊꯥꯜꯂꯛꯄꯗꯣ
ꯎꯝ
ꯌꯥꯕꯅꯦꯗ ꯑꯁ ꯍꯧꯋꯦ ꯃꯣꯏꯁꯨ ꯑꯩꯗꯤ ꯊ꯭ꯔꯤꯗ ꯍꯥꯏꯔꯦ ꯆꯀꯥꯟꯗ ꯃꯣꯏ ꯀꯥꯡ ꯂꯣꯏ ꯂꯩꯔꯦꯅ ꯑꯥꯔꯖꯦꯟꯇꯤꯅꯥ ꯐꯦꯟ ꯅꯠꯇ
ꯎꯝ
ꯑꯗꯨ ꯂꯩꯁꯜꯂꯛꯄ ꯑꯗꯩ ꯋꯥꯟꯁꯨ ꯋꯥꯟ ꯑꯃꯨꯛ ꯈꯔ ꯍꯟꯊꯩ ꯐꯦꯟꯁꯦ ꯑꯗꯤ ꯐꯥꯏꯚ ꯁꯨ ꯃꯌꯥꯝꯌꯥꯝ ꯂꯩꯕꯅꯦꯕ ꯄꯨꯂꯞ ꯑꯣꯝꯁꯤꯟꯅꯔ ꯉꯥꯏꯅ ꯂꯥꯎꯔ ꯃꯥꯜꯂꯦ
ꯉꯔꯥꯡ ꯁꯨꯔꯁꯗ ꯑꯩ ꯀꯥꯗ ꯈꯔ ꯂꯥꯎꯁꯜꯂꯕ ꯃꯥꯜꯂꯦꯕ
ꯑꯦ ꯑꯩꯈꯣꯏ ꯂꯥꯛꯑꯝꯃ ꯈꯪꯗꯕ꯭ꯔꯣ
ꯈꯪꯉꯦ ꯅꯪ ꯊꯣꯡ ꯊꯤꯜꯂꯝꯕꯗꯣ ꯑꯩꯅ ꯑꯩꯅ ꯍꯥꯡꯉꯣꯏ ꯍꯥꯡꯗ꯭ꯔꯣ
ꯔꯣꯍꯤꯠ ꯏꯕꯥꯅꯤ ꯔꯣꯍꯤꯠ ꯏꯕꯥꯅꯤ ꯂꯥꯛꯑꯦ ꯔꯣꯍꯤꯠ ꯏꯕꯥꯅꯤꯗ ꯑꯧ ꯃꯥꯅ ꯅꯋꯥꯟ ꯂꯣꯏꯕ ꯅꯠꯇ꯭ꯔꯥ ꯑꯣꯏ ꯗꯥ ꯆꯠꯂ ꯆꯠꯂꯦ ꯊ ꯍꯉ ꯊ ꯍꯥꯡꯉꯣ ꯇꯥꯏ ꯑꯩꯈꯣꯏ ꯈꯪꯕꯔꯥ ꯑꯩ ꯊꯣꯛꯣꯂꯛꯑꯦꯀꯣ ꯑꯁ ꯀꯥꯗꯤ ꯀꯥꯔꯤꯦꯦ ꯃꯦꯟꯖꯨꯗꯤ ꯀꯣꯛ ꯀꯥꯏ ꯍꯩꯔ ꯅꯣꯡꯗ ꯂꯩꯔꯦ ꯂꯣꯏꯅ ꯈꯔ ꯈꯥꯏꯌꯦꯦ ꯅꯪꯗꯤ ꯆꯠꯂꯣ ꯑꯦ ꯄ꯭ꯔꯕꯤꯟꯩ ꯆꯧꯁꯤꯔꯥ ꯍꯥꯏꯕ ꯍꯥꯏꯅꯦ ꯑꯩ ꯆꯠꯂꯥꯛꯑꯣ ꯅꯃ ꯆꯠꯁꯤꯂꯛꯑꯣ ꯆꯠꯂꯦ ꯑꯗꯨ ꯅꯪ ꯊꯣꯡ ꯊꯤꯜꯂꯦꯅ ꯑꯗꯩ ꯑꯃꯨꯛ ꯍꯜꯂꯤꯅꯦ ꯑꯃꯨꯛ ꯍꯜꯂꯛꯏꯅꯦ ꯑꯃꯛ ꯑꯩ ꯔꯣꯖꯦꯟ ꯀꯥꯎꯏꯅꯦ ꯍꯥꯏꯅꯩ ꯏꯕꯥꯁꯨꯦ ꯆꯨꯝꯃꯤꯔꯦꯒꯥꯏ ꯔꯣꯖꯦꯟ ꯑꯃꯨꯛ ꯊꯤ ꯆꯠꯂꯦ ꯃꯈꯥ ꯀꯨꯝꯈ꯭ꯔꯦ ꯁꯤꯅꯦꯕ ꯔꯣꯖꯦꯟꯗ ꯀꯨꯝꯁꯨ ꯂꯥꯎ ꯀꯨꯝꯁꯨ ꯂꯥꯎꯋꯦ ꯆꯠꯂꯦ ꯑꯗꯨꯒ ꯕꯤꯚꯤꯁꯁꯥꯟꯇ ꯕꯤꯚꯤꯁꯁꯥꯟꯇ ꯀꯥꯗꯒꯤꯩ ꯊꯣꯛꯂꯛꯑꯝꯗ ꯉꯥꯏꯔꯤ ꯃꯥꯗꯣ ꯕꯤꯚꯤꯁꯥꯟꯇ ꯀꯥꯗꯗꯤ ꯊꯣꯛꯂꯛꯑꯃ ꯑꯩꯅ ꯀꯩꯅꯣ ꯂꯣꯖꯦꯉꯥꯏ ꯈꯣꯠꯂꯛꯦ ꯇꯧꯩꯅ ꯌꯥꯅꯤ ꯌꯥꯅꯤꯅꯦ ꯀꯩꯅꯣ ꯅꯥꯈꯣ ꯀꯩꯅꯣꯅꯦ ꯅꯣꯏ ꯀꯩꯅꯣ ꯇꯧꯔꯁꯨ ꯑꯩꯈꯣꯏꯗꯤ ꯉꯁꯤ ꯂꯩꯍꯧꯕꯅꯤ ꯂꯩꯍꯧꯒꯦ ꯇꯧꯔꯝꯕꯗꯒꯤ ꯂꯩꯍꯧꯗ꯭ꯔꯦ ꯑꯣ ꯀꯃꯥꯏꯅ ꯇꯧꯁꯦ ꯍꯥꯏꯅꯣ ꯈꯣꯠꯂꯣ ꯇꯧꯁꯟꯕꯅ ꯑꯩ ꯃꯥꯅ ꯉꯔꯥꯡ ꯌꯥꯝ ꯀꯩꯅꯣ ꯇꯧꯕ ꯍꯥꯏꯇꯥꯔꯦ ꯑꯩ ꯅꯍꯥꯟ ꯃꯣꯏ ꯄ꯭ꯂꯦꯗ ꯀꯩꯁꯨ ꯑꯗꯨꯗꯨ ꯂꯩꯈꯤꯗꯦꯕ ꯑꯦ ꯑꯗꯨꯝ ꯐꯝꯕ ꯌꯦꯡꯉꯦ ꯑꯩꯗꯤ ꯑꯁ ꯑꯅꯤꯗꯨ ꯆꯅꯔꯃꯛꯇꯗꯨꯗ ꯑꯃꯗꯤ ꯆꯠꯂꯨꯁꯤꯅꯦ ꯍꯥꯏꯁꯦ ꯎ ꯁꯅ ꯂꯩꯗ ꯕ꯭ꯂ ꯋꯥꯏꯠ ꯑ ꯑꯗꯨꯒꯤ ꯑꯃꯗꯤ ꯁꯥꯟꯅꯔꯣ ꯍꯥꯏꯗꯤ ꯑꯃꯗꯨꯁꯨ ꯆꯟꯅꯔꯣ ꯏꯁꯄꯦꯟꯗ ꯆꯟꯒꯦꯔꯥ ꯑꯗꯩ ꯀꯩꯅꯣꯅ ꯆꯪꯒꯦ ꯄ꯭ꯔꯣꯇꯤꯒꯣꯜ ꯆꯪꯒꯦ ꯑꯃ ꯇꯧ ꯍꯥꯏꯕꯅꯦꯕ ꯃꯥ ꯍꯟꯗꯛ ꯀꯩꯗꯧ ꯈꯪꯗꯦ ꯉꯔꯥꯡꯁꯦ ꯑꯁ ꯑꯦ ꯃꯉꯥ ꯑꯃꯗꯤ ꯆꯟꯈ꯭ꯔꯦꯅꯦ ꯑꯗꯣ ꯄꯦꯅꯥꯜꯇꯤꯁꯨ ꯃꯤꯁ ꯇꯧꯏ ꯀꯃꯥꯏꯅ ꯇꯧꯔꯤꯖꯠꯅꯣ ꯀꯥꯏ ꯃꯇꯇꯦꯁꯤꯗ ꯑꯩꯅ ꯑꯩ ꯉꯥꯏꯈꯣꯛ ꯉꯥꯏꯈꯣꯛ ꯀꯔꯤꯝ ꯈꯜꯂꯅꯣ ꯍꯥꯏꯕ ꯑꯩ ꯁꯨꯔꯁꯇꯤ ꯑꯅꯤ ꯆꯟꯕꯗꯩꯗꯤ ꯁꯨꯔꯁꯇꯤ ꯋꯥ ꯉꯥꯡꯈꯤꯗ꯭ꯔꯤ ꯑꯗꯨꯝ ꯀꯣꯣꯏ ꯀꯅꯥꯅꯨ ꯀꯣꯜꯠꯇ ꯋꯥꯥꯟꯇꯔꯤ
ꯑꯗ ꯁꯨꯔꯁ ꯁꯨꯔꯁꯅ ꯔꯣꯖꯦ ꯅꯧ ꯑꯔꯝꯃꯅꯤ
ꯍꯣꯏ ꯆꯥꯦ ꯍ ꯑꯁ ꯀꯩꯅꯣꯗꯤ ꯑꯣꯏꯌꯦꯦ ꯄ꯭ꯂꯦꯗꯤ ꯌꯥꯝ ꯐꯖꯩꯨꯖꯤꯛ ꯀꯤꯔꯄꯤꯤ ꯌꯥꯝ ꯐꯖꯩ ꯑꯁ ꯂꯤꯠꯂꯤꯦ ꯃꯣꯏ
ꯁꯨ ꯑꯅꯤ ꯆꯜꯂꯕꯅꯤꯅ ꯅꯥꯟꯅ ꯄꯨꯔꯥ ꯗꯤꯐꯦꯟꯁꯁꯨ ꯄꯨꯂꯞ ꯐꯖꯅ ꯊꯤꯡꯉ ꯁꯥꯟꯅꯗꯕꯗꯣ ꯑꯗꯨꯝ ꯄꯨꯜꯂꯞ ꯑꯔꯖꯦꯟꯇꯤꯅꯥ ꯀꯥꯡꯕꯨꯅ ꯆꯤꯠ ꯆꯠꯠ ꯂꯤꯁꯤꯜꯍꯜꯂꯦꯕ ꯃꯣꯏꯗꯣ ꯍꯥꯏꯗꯤ ꯀꯩꯝꯇ ꯊꯤꯡꯉꯁꯨ
ꯍꯥꯟꯅꯩ ꯄꯨꯜꯂꯞ ꯂꯩꯕꯗꯨꯣ ꯑꯣꯏꯔꯝꯗ꯭ꯔꯦꯕ ꯍꯥꯏꯗꯤ ꯍꯥꯟꯅ ꯃꯣꯏꯅ ꯑꯅꯤ ꯆꯟꯗ꯭ꯔꯤ ꯃꯃꯥ ꯑꯃ ꯆꯟꯕꯩ ꯍꯧꯔꯛꯄ ꯃꯇꯥꯡꯗꯨꯐꯥꯎꯗ ꯌꯣꯛꯅꯦ ꯑꯔꯖꯦꯟꯇꯤꯅꯥ ꯍꯥꯏꯖꯤꯟ ꯉꯝꯗꯕꯅꯦ ꯃꯣꯏ ꯅꯥꯠꯇꯅꯤ ꯑꯥ ꯂꯩꯔꯝꯃꯤꯗꯣ
ꯃꯥꯄꯟ ꯃꯈꯥꯗ ꯄꯨꯜꯂꯞ ꯃꯥꯄꯟ ꯀꯤꯞꯄꯔꯒ ꯇꯔꯥ ꯄꯨꯜꯂꯞ ꯂꯩꯔꯦ ꯑꯥ ꯁꯣꯝꯗ ꯑꯝꯇꯪꯉꯦ ꯑꯥ ꯍꯥꯏꯒꯠꯂ ꯂꯩꯗꯣ ꯑꯗꯨ ꯀꯃꯥꯏꯅ ꯑꯅꯤ ꯑꯥ ꯑꯍꯨꯝ ꯑꯍꯨꯝꯕꯨ ꯆꯟꯖꯟꯒꯤ ꯀꯃꯥꯏ ꯂꯤ ꯍꯣꯔꯤꯅꯣ ꯈꯪꯗꯦ ꯏꯁ ꯃꯣꯏ ꯂꯝꯖꯦꯟ ꯈꯨꯌꯥꯡꯗꯨꯗꯤꯉꯣ ꯕꯦꯔꯥꯅꯤꯍꯦ
ꯑꯁ ꯐ ꯆꯦꯜꯂꯤꯍꯦ ꯒꯔ ꯆꯦꯟꯒꯤ ꯀꯩꯅꯣ
ꯑꯥ ꯑꯃ ꯀꯩꯅꯣꯗꯩ ꯆꯦꯟꯈꯠ ꯀꯩꯅꯣꯗꯩ ꯆꯦꯟꯈꯠꯂꯛꯄꯗꯨꯅ ꯀꯣꯔꯅꯔꯗꯩ ꯆꯦꯟꯈꯠꯂꯛꯄꯗꯨꯅ ꯗꯤ ꯕꯣꯛꯄꯨ ꯆꯦꯟꯈꯠꯂꯛꯑꯦꯕ ꯑꯃ ꯅꯨꯄꯥ ꯑꯃ ꯏꯈ ꯀꯩ ꯂꯝꯖꯟ ꯈꯨꯌꯥꯡꯗꯣ
ꯎꯝ ꯑꯗꯨꯁꯨ ꯑꯁ ꯈꯤꯇꯪꯈꯛ ꯉꯥꯏꯕꯅꯦꯍꯦ ꯑꯃ ꯑꯃꯨꯛ ꯑꯍꯨꯝ ꯁꯨꯕꯩꯗꯨꯗ ꯍꯟꯇꯣꯛꯈꯤꯗꯧꯕ ꯃꯣꯏ ꯀꯩꯅꯣ ꯑꯥꯔꯖꯦꯟꯇꯥꯏꯟ ꯗꯤꯐꯦꯟꯗꯔꯗꯨꯅ ꯃꯈꯣꯡꯅ ꯀꯩꯅꯣꯗ ꯕꯣꯜꯗ ꯄꯛ ꯀꯥꯎꯊꯣꯛꯈꯤꯕꯅꯦ ꯑꯗꯩ ꯉꯥꯛꯈꯤꯕꯩꯅꯤ ꯅꯠꯇꯗꯤ ꯑꯁ ꯑꯗꯨꯖꯨꯃꯨꯛ ꯑꯗꯨꯁꯨ ꯃꯥꯅ ꯁꯣꯏꯕꯅꯤꯗ ꯍꯥꯏꯗꯤ ꯑꯗꯨꯝ ꯆꯦꯟꯈꯠ ꯂꯩꯒ꯭ꯔꯦꯕ ꯃꯤ ꯑꯃ ꯂꯩ ꯂꯩꯅ ꯅꯥꯀꯟꯗ ꯅꯨꯄꯥ ꯑꯃꯗꯨꯗ ꯃꯥ ꯏꯀꯣꯝꯃꯝ ꯃꯉꯣꯟ ꯄꯥꯁ ꯁꯨꯛ ꯇꯧꯔ ꯃꯥꯅ ꯆꯦꯟꯈꯠꯍꯜꯂꯒ ꯃꯣꯏ ꯆꯦꯟꯖꯟꯅꯔꯒ ꯑꯗꯨꯝ ꯀꯥꯎꯁꯟꯅ ꯌꯥꯏꯑꯕ ꯃꯥꯅ ꯑꯥ ꯇꯥꯟ ꯆꯦꯟꯈꯠꯂꯒ ꯄꯤꯒꯦꯅ ꯇꯧ ꯀꯥꯟꯗ ꯀꯥꯎ ꯍ ꯍꯟꯇꯣꯔꯛꯄꯅꯤꯗ ꯑꯃꯗꯨꯅ ꯇꯛ ꯉꯥꯛꯈꯤꯕꯅꯦ ꯑꯗꯨ ꯑꯁ ꯑꯗꯨ ꯅꯠꯇꯗꯤ ꯆꯜꯂꯝꯃꯝꯅꯤ ꯑꯗꯨꯁꯨ ꯑꯗꯨꯝ ꯄꯦꯅꯥꯜꯇꯤ ꯀꯥꯎꯅꯔꯗꯤ ꯑꯗꯨꯝ ꯄꯣꯅꯤ ꯌꯥꯔꯣꯏ
ꯀꯩꯅꯣꯗꯤ ꯀꯂꯝꯕꯤꯌꯥꯗꯤ ꯄꯨꯒ꯭ꯔꯦꯅꯦ ꯁ꯭ꯋꯤꯖꯔꯂꯦꯟꯂꯣ
ꯀꯂꯝꯕ꯭ꯌꯥ ꯄꯣꯒ꯭ꯔꯦ ꯍꯥꯏꯔ ꯁ꯭ꯋꯤꯖꯔꯂꯦꯟꯗ
ꯑꯁ
ꯑꯩ ꯌꯦꯡꯒꯦꯅ ꯇꯧꯔꯝꯕꯅꯦ ꯀꯩꯅꯣꯗꯗꯨꯝ ꯗꯥꯏꯔꯦꯛꯇꯤ ꯌꯦꯡꯗꯕꯤꯗ ꯃꯣꯏ ꯏꯁꯀꯣꯔ ꯄ꯭ꯔꯤꯟ ꯇꯧꯕꯗꯣ ꯑ ꯇꯛ ꯇꯛ ꯌꯦꯡꯉꯦ ꯆꯤꯟꯗ ꯆꯤꯟꯗꯔ ꯑꯗꯨꯝ ꯐꯨꯠ ꯑꯝ ꯆꯟꯅꯗꯦ ꯀꯩꯅꯣ ꯇꯧꯖꯤꯅ ꯑꯗꯩ ꯇꯨꯝꯃꯦ ꯑꯗꯨ ꯉꯁꯥꯏ ꯍꯧꯒꯠꯂꯀꯥꯟꯗ ꯍꯥꯏꯁ ꯀꯅꯥ ꯇꯥꯔꯖꯥꯠꯅꯣ ꯌꯦꯡꯕ ꯀꯥꯟꯗ ꯁ꯭ꯋꯤꯖꯔꯂꯦꯟ ꯇꯥ ꯂꯩꯔꯝꯃꯦ ꯍꯣꯏ ꯄꯦꯅꯥꯜꯇꯤꯗꯕꯨꯗꯤ ꯆꯥꯟꯅꯕ ꯃꯥꯜꯂꯦ
ꯎꯝ ꯍꯌꯦꯡ ꯑꯍꯤꯡꯗꯩ ꯑꯣꯏꯔꯝꯒꯅꯤ ꯀꯩꯅꯣꯖꯦ ꯎꯝ ꯀ꯭ꯋꯥꯇꯔ ꯐꯥꯏꯅꯦꯜ ꯍꯌꯦꯡ ꯑꯍꯤꯡꯗꯩ ꯑꯣꯏꯔꯝꯒꯅꯤ ꯗꯦꯠ ꯅꯥꯏꯟ ꯇꯦꯟ ꯅꯥꯏꯟ ꯒꯤ ꯕꯥꯔꯣ ꯃꯈꯥꯏꯗꯨꯗꯤ ꯇꯦꯟ ꯇꯥꯔꯅꯤ ꯃꯣꯔꯣꯛ ꯀꯣꯒ ꯐ꯭ꯔꯥꯟꯁ ꯑꯁ ꯑꯗꯨꯁꯨ ꯅꯨꯡꯉꯥꯏꯅꯤ ꯌꯦꯡꯕꯗꯤ
ꯅꯨꯡꯉꯥꯏꯅꯤ ꯏꯁ ꯏꯪꯂꯦꯟꯒ ꯅꯣꯔꯋꯦꯒꯗꯣ ꯑꯗꯨꯁꯨ ꯌꯥꯅꯤ ꯑꯗꯣ ꯏꯁ ꯅꯣꯔꯋꯦꯅ ꯀꯥꯒꯤꯗꯧ ꯃꯥꯥꯜꯂꯤꯗ ꯏꯪꯂꯦꯟꯗꯤ
ꯏꯡꯂꯦꯟꯗꯁꯨ ꯐꯖꯩꯍꯦ
ꯐꯖꯩ ꯑꯗꯣ ꯃꯣꯏꯅ ꯀꯥꯈꯤꯗꯧ ꯃꯥꯟꯕ ꯍꯥꯏꯇꯥꯔꯦ
ꯑꯩꯈꯣꯏ ꯔꯣꯍꯤꯠꯇꯤ ꯆꯥꯛ ꯑꯩꯈꯣꯏ ꯔꯣꯍꯤꯠꯇꯤ ꯆꯥꯛ ꯆꯥꯅꯤ ꯍꯥꯏꯕ꯭ꯔꯥ